ꯇꯥꯃꯣ ꯊꯕꯛ ꯂꯣꯏꯔꯕꯣ ꯉꯁꯤꯒꯤ ꯑꯌꯨꯛꯀꯤꯌꯥ ꯅꯨꯡꯊꯤꯟ ꯀꯌꯥ
ꯅꯨꯡꯊꯤꯟꯒꯤ ꯊꯕꯛ ꯂꯣꯏꯔꯦ ꯉꯁꯤ ꯍꯧꯖꯤꯛꯇ ꯂꯣꯏꯗꯉꯥꯏꯅꯤꯕꯣ ꯉꯁꯥꯏ ꯁꯨꯕꯗꯣ
ꯑꯗꯨ ꯄꯨꯡ ꯀꯌꯥ ꯆꯣꯡꯗꯣꯏꯕ ꯆꯣꯡꯕꯅ ꯍꯣꯔꯦꯟ
ꯆꯣꯡꯕꯁꯦ ꯑꯩ ꯍꯣꯔꯦꯟ ꯎ ꯍꯛꯆꯥꯡ ꯁꯥꯖꯦꯜ ꯇꯧꯕꯗꯤ ꯄꯨꯡ ꯃꯉꯥ ꯍꯧꯖꯤꯛꯇꯤ ꯃꯝꯅꯁꯨ ꯊꯦꯡꯅꯁꯨ ꯃꯝꯃꯦꯗꯅ ꯃꯉꯥ ꯃꯉꯥ ꯃꯈꯥꯏ ꯑꯗꯨꯃꯥꯏꯅ ꯑꯗꯨꯝ ꯇꯥꯏꯗ
ꯑ ꯑꯩꯁꯨ ꯃꯌꯥꯝ ꯈꯔ ꯀꯪꯍꯟꯅꯤꯡꯉꯤꯁꯤꯒ ꯑꯩꯈꯣꯏ ꯃꯥ ꯆꯥꯕ ꯊꯦꯡꯅ ꯌꯥꯎꯔꯤꯉꯩꯗ ꯑꯩꯁꯨ ꯈꯔ ꯌꯧꯁꯜꯂꯝꯃꯤꯁꯤ ꯌꯥꯎꯗ꯭ꯔꯁꯨ ꯌꯥꯔꯕꯗ꯭ꯔꯣ
ꯑꯗꯨ ꯑꯗꯨꯅꯤ ꯆꯥꯕꯗꯤ ꯂꯣꯏ ꯂꯩꯗ
ꯑꯩꯁꯦ ꯍꯣꯔꯦꯟ ꯉꯥꯏꯍꯥꯛꯇꯪ ꯊꯦꯜꯂꯣ ꯉꯥꯏꯍꯥꯛꯇꯪ ꯆꯣꯡꯉꯦ ꯌꯥꯝꯗꯕꯤꯗ
ꯑꯗꯨꯅ ꯐꯕꯅꯦ ꯅꯪ ꯀꯩꯁꯨꯝ ꯆꯠꯇ꯭ꯔꯁꯨꯅꯦ
ꯅꯇꯣ ꯅꯪꯒꯤ ꯅꯪꯒꯤ ꯀꯥꯗ ꯆꯣꯡꯏꯔꯥ
ꯀꯥꯒ ꯍꯦꯛ ꯑꯩꯒꯤ ꯀꯥꯒꯤ ꯍꯦꯛ ꯅꯥꯀꯟꯗ ꯀꯥ ꯆꯪꯕ ꯃꯝ ꯂꯩꯕꯗꯣ ꯑꯩꯒꯤ ꯎ ꯑꯩꯒꯤ ꯎ ꯎꯒꯤ ꯅꯥꯀꯟ ꯀꯥꯔ ꯑꯃ ꯂꯩ
ꯎꯝ
ꯑꯗꯨꯒꯤ ꯀꯥꯗꯨꯗ
ꯎꯝ ꯄꯨꯡꯈꯥꯏ ꯄꯨꯡꯈꯥꯏꯃꯨꯛ ꯆꯣꯡꯕ꯭ꯔꯥ
ꯑꯥ ꯃꯤꯅꯤꯠꯅꯦ ꯄꯨꯡꯈꯥꯏ ꯑꯃꯗꯤ ꯐꯕꯥꯇꯤ ꯃꯤꯅꯤꯠ ꯇ꯭ꯋꯦꯟꯇꯤꯒ ꯊ꯭ꯔꯤ ꯐꯣꯔ ꯃꯥꯏꯅ ꯂꯩ
ꯎꯝ ꯑꯩꯁꯨ ꯑꯃ ꯇꯧꯋꯦ ꯀꯃꯥꯏꯅ ꯇꯧꯒꯦ ꯁꯤꯗ ꯑꯗꯨꯒꯤꯁꯦ ꯆꯣꯡꯉꯩ ꯐꯕ ꯑꯗꯨ ꯅꯠꯇꯦ ꯁꯨꯝ ꯂꯩꯕꯗꯤ ꯐꯩ ꯆꯣꯡꯕꯗ ꯈꯤꯇꯪ ꯍꯛꯆꯥꯡ ꯂꯦꯡꯊꯣꯛ ꯂꯦꯡꯁꯤꯟ ꯇꯧꯕꯗꯅꯦ
ꯎꯝ
ꯑꯩꯈꯣꯏ ꯑꯩ ꯍꯛꯆꯥꯡꯒꯤ ꯀꯌꯥꯗ ꯅꯥꯕ ꯑꯃ ꯍꯦꯛ ꯐꯥꯎꯕ ꯍꯥꯏꯕꯗꯤ ꯍꯧꯖꯤꯛ ꯍꯧꯖꯤꯛ ꯍꯥꯟꯅ ꯅꯠꯇꯕ ꯃꯃꯥꯡꯗꯁꯨ ꯑꯗꯨꯝ ꯆꯍꯤ ꯑꯃꯅꯤ ꯑꯅꯤ ꯄꯨꯡꯒꯤ ꯃꯃꯥꯡꯗꯝ ꯅꯥꯔꯤ ꯁꯥꯔꯤ ꯍꯌꯦꯦꯛ ꯃꯔꯛ ꯃꯔꯛꯇ ꯇꯧꯕ ꯌꯥꯎꯈ꯭ꯔꯦ ꯌꯥꯝ ꯀꯟꯅꯅꯥꯕ ꯂꯦꯡꯕ ꯊꯤꯟꯕꯗꯤ ꯅꯠꯇꯦ ꯑꯃꯨꯛꯃꯨꯛꯁꯨ ꯂꯣꯛ ꯈꯨꯕꯗꯒ ꯐꯥꯎꯕ ꯍꯥꯏꯇꯥꯔꯦꯀꯣ
ꯍꯣꯏ ꯍꯣꯏ
ꯀꯩꯅꯣꯁꯦ ꯑꯦꯄꯦꯟꯗꯤꯛꯁ ꯃꯄꯄꯥꯁꯦ ꯈꯔ ꯁꯥꯔꯤ ꯁꯥꯔꯤ ꯍꯦꯛ ꯇꯧꯔꯛ ꯌꯥꯎꯦ ꯍꯥꯏꯕ ꯑꯗꯨꯥꯏꯅ ꯃꯨꯚꯃꯦꯟ ꯇꯧꯔꯛꯑꯀꯥꯟ ꯍꯛꯥꯡ ꯂꯦꯡꯉꯛꯑꯀꯥꯟꯗ
ꯑꯣ
ꯗꯗꯤ ꯅꯍꯥꯟꯅ ꯑꯗꯨꯝ ꯈꯪꯒꯅꯤ ꯅꯠꯇ꯭ꯔ ꯐꯔ ꯀꯨꯏꯁ ꯑꯅꯤ ꯑꯍꯨꯝ
ꯑꯦꯄꯦꯟꯗꯤꯛꯁꯇꯤ ꯑꯗꯨ ꯃꯥꯗꯤ ꯌꯥꯝ ꯂꯦꯡꯕ ꯊꯤꯟꯕꯅ ꯈꯥꯡ ꯂꯥꯡ ꯉ ꯄꯣꯟꯇꯤꯗ ꯃꯥꯜꯂꯤꯦ ꯑꯗꯨꯅ ꯑꯗꯨꯝ ꯈꯨꯗꯛꯇ ꯄꯨꯈꯠꯅꯔꯒ ꯑꯗꯨꯝ ꯑꯗꯨꯝ ꯊꯥꯡ ꯊꯥꯕ ꯈꯣꯠꯄ
ꯎꯝ ꯉꯁꯤꯁꯨ ꯂꯤꯂꯥ ꯎꯠꯈ꯭ꯔꯦ ꯂꯣꯏ ꯍꯧꯖꯤꯛ ꯂꯣꯏꯗꯣꯏ ꯇꯧꯔꯝꯃꯅꯤ
ꯑꯣ ꯃꯣꯏ ꯀꯩꯅꯣꯗ ꯑꯌꯥꯝꯕ ꯁꯪꯪꯂꯦꯟꯗ
ꯄꯨꯡ ꯑꯅꯤ ꯉꯁꯤ ꯀꯩꯅꯣ ꯊꯧꯔꯣꯏ ꯌꯣꯕꯤ ꯃꯃꯥꯟꯅꯦ ꯃꯆꯥ
ꯑꯣ ꯑꯩꯁꯨ ꯑꯗꯨꯒꯤ ꯂꯤꯂꯥꯗꯨ ꯌꯦꯡꯗ꯭ꯔꯤꯌꯦ ꯁ꯭ꯋꯥꯏꯗꯗꯤ ꯌꯥꯝ ꯇꯧꯒ꯭ꯔꯦꯕꯀꯣ
ꯄꯨꯡ ꯑꯅꯤꯗꯤ ꯍꯧꯕꯅꯦ ꯍꯧꯖꯤꯛ ꯄꯨꯡ ꯑꯅꯤ ꯍꯧꯕ ꯍꯥꯏꯁꯦ ꯂꯤ ꯂꯥ ꯂꯣꯏꯗꯣꯏ ꯇꯧꯔꯝꯅꯤ ꯍꯧꯖꯤꯛ ꯇꯥꯗꯣꯏꯔꯦ ꯅꯠꯇꯦꯍꯦ ꯃꯔꯤ ꯇꯥꯗꯧꯔꯦ ꯍꯥꯏꯕ
ꯎꯝ
ꯑꯗꯨꯒ ꯀꯅꯥꯒꯤꯅꯣ ꯀꯥꯟꯆꯤꯄꯨꯔ ꯕꯣꯏ ꯍꯣꯏꯒꯤꯅ ꯍꯌꯦꯡ ꯍꯥꯏꯕ꯭ꯔꯥ ꯀꯩꯅꯣꯝ ꯂꯩꯌꯦ
ꯑꯣ
ꯈꯪꯗꯦ ꯅꯍꯥꯟꯋꯥꯏꯗꯤ ꯌꯥꯝ ꯆꯠꯄꯅꯤ ꯃꯃꯥꯡꯗꯗꯤ ꯍꯟꯗꯛꯇ ꯀꯌꯥꯕꯨ ꯆꯠꯇ꯭ꯔꯦ
ꯑꯩ ꯏꯕꯣꯌꯥꯏꯃ ꯁꯪꯂꯦꯟꯗꯗꯤ ꯂꯤꯂꯥꯁꯦ
ꯌꯦꯡꯗꯤ ꯌꯦꯡꯒ꯭ꯔꯦ ꯑꯩꯈꯣꯏꯁꯦ ꯑꯗꯣ ꯁꯥꯗꯤ ꯁꯥꯔꯝꯒꯅꯤꯍꯦ
ꯑꯥ ꯑꯃꯨꯛꯇꯪꯗ ꯌꯦꯡꯈ꯭ꯔꯕ ꯈꯪꯗ꯭ꯔꯦ ꯑꯩ ꯌꯦꯡꯗꯕꯔ ꯈꯪꯗꯦꯗ
ꯎꯝ
ꯌꯦꯡꯗꯕ ꯃꯥꯜꯂꯦ
ꯎꯝ ꯑꯗꯒꯤ ꯉꯔꯥꯡ ꯑꯩꯈꯣꯏꯅ ꯁꯥꯟꯅꯕ ꯍꯜꯂꯛꯑꯒ ꯏꯁꯤꯡ ꯊꯛꯂꯛꯏꯗꯅ ꯏꯁꯤꯡ ꯊꯛꯂ ꯐꯣꯂ ꯈꯔ ꯆꯪꯉꯦ ꯅꯩ ꯖꯥꯔ ꯑꯃ ꯄꯨꯁꯤꯜꯂ ꯆꯪꯈ꯭ꯔꯦꯅ ꯀꯣꯟꯅ ꯊꯛꯅꯤ ꯍꯥꯏꯕꯗꯨ ꯊꯛꯄ꯭ꯔꯥ ꯈꯥꯏꯗꯣꯛꯑꯒ
ꯑꯗꯨꯒꯤꯗꯨꯔꯣ
ꯎꯝ
ꯑꯥ
ꯅꯣꯏꯁꯦ ꯑꯩꯈꯣꯏꯁꯨ ꯅꯣꯏꯁꯦ ꯑꯗꯨꯝ ꯇꯣꯇꯤ ꯇꯥꯖꯩ ꯍꯥꯏꯕꯩ ꯋꯣꯅꯤ ꯑꯩꯈꯣꯏꯁꯨ ꯀꯩꯅꯣ ꯇꯧꯋꯦ ꯌꯨꯝꯒꯤ ꯇꯜꯂꯛꯑꯒꯗꯤ ꯁꯨꯝ ꯏꯁꯤꯡꯁꯦ ꯂꯨꯝꯗꯕꯤꯗ ꯊꯛꯄꯁꯨ ꯑꯗꯨꯝ ꯌꯥꯎꯋꯦ ꯑꯗꯨꯒ ꯖꯥꯔꯒꯤ ꯕꯣꯇꯜꯗ ꯍꯧꯖꯤꯛ ꯖꯥꯔ ꯌꯥꯝ ꯍꯧꯖꯤꯛ ꯌꯥꯝ ꯌꯣꯟꯅꯔꯦꯗꯅ ꯌꯥꯡꯈꯩꯒꯤ ꯑꯍꯨꯝ ꯍꯥꯏꯕ꯭ꯔꯥ ꯑꯗꯒꯤ ꯀꯨꯟ ꯀꯨꯟ ꯄꯤꯔ
ꯀꯨꯟ ꯀꯨꯟ ꯄꯤꯌꯦ ꯑꯩꯈꯣꯏ ꯁꯤꯗꯩꯗ ꯑꯗꯨꯝ ꯍꯥꯟꯕꯗꯤ ꯌꯥꯏꯌꯦ
ꯎꯝ ꯑꯩꯈꯣꯏ ꯁꯤꯗ ꯇꯧꯋꯦ ꯑꯗꯨꯗꯣ ꯑꯣꯏꯅ ꯊꯛꯄ ꯍꯧꯔꯦ ꯑꯗꯨ ꯂꯧꯕ ꯆꯠꯄ ꯂꯧꯕ ꯆꯠꯄ ꯇꯟꯅꯕꯒꯤꯅꯦ ꯑꯗꯨꯝ ꯇꯣꯇꯤꯒꯤꯁꯤꯡꯗ ꯑꯗꯨꯝ ꯂꯨꯝꯗꯕꯤ ꯊꯛꯄ ꯀꯝ ꯌꯥꯎꯔꯤ ꯄꯣꯠꯅꯤꯗ
ꯂꯧꯕꯕꯨꯗꯤ ꯑꯗꯨꯝ ꯂꯧꯔꯦ ꯑꯩꯈꯣꯏꯒꯤꯁꯨ ꯎ ꯑꯁꯤꯒꯤ ꯑꯩꯈꯣꯏ ꯂꯩꯔꯛ ꯐꯥꯎꯗꯣꯛꯄꯒꯤꯗ ꯃꯆꯤꯟꯗ ꯂꯩꯌꯦꯕꯀꯣ ꯑꯗꯨꯅ ꯑꯗꯨꯝ ꯗꯥꯅ ꯑꯃꯨꯃꯨꯛ ꯆꯠꯄꯗ ꯑꯅꯤ ꯑꯅꯤ ꯑꯝ ꯂꯧꯕ ꯗꯨꯅ ꯌꯥꯝ ꯀꯨꯏꯅ ꯆꯠꯁꯤꯗ ꯀꯥꯜꯂꯦꯟꯅꯤꯅꯅꯦ ꯏꯁꯤꯡꯗꯤ ꯑꯌꯥꯝꯕ ꯂꯣꯏ ꯊꯛꯑꯦꯕ ꯑꯩꯈꯣꯏ ꯂꯩ ꯏꯁꯤꯡꯁꯦ
ꯎꯝ
ꯑꯗꯒꯤ ꯊꯕꯛ ꯁꯨꯕ ꯀꯩꯀꯥ ꯂꯥꯛꯄꯁꯤꯡꯁꯤꯁꯨ ꯌꯥꯎꯕꯅꯤꯅ ꯑꯗꯨꯝ ꯌꯥꯝ ꯊꯨꯅ ꯊꯨꯅ ꯂꯣꯏ ꯍꯥꯏꯇꯥꯔꯦ
ꯉꯁꯤꯁꯨ ꯂꯥꯛꯄ꯭ꯔꯣ ꯊꯕꯛ ꯁꯨꯕ
ꯂꯥꯛꯑꯦ ꯃꯣꯏ ꯍꯧꯖꯤꯛ ꯌꯣꯠ ꯀꯛꯏ
ꯑꯣ ꯈꯨꯁꯨꯃꯟꯁꯨ ꯑꯗꯨꯝꯨꯄꯥ ꯆꯥꯝꯃꯉꯥ ꯆꯥꯇ꯭ꯔꯨꯛꯩ ꯆꯥꯇꯨꯛꯛꯇꯩꯗꯤ ꯇꯔꯥ
ꯎꯃ ꯀꯩꯅꯣ ꯍꯥꯏꯌꯦ ꯁꯠꯇ꯭ꯔꯦꯠ ꯍꯥꯏꯕ꯭ꯔꯥ ꯆꯅꯤꯄꯥꯟ ꯍꯥꯏꯕ꯭ꯔꯥ ꯑꯗꯨꯃꯥꯏꯅ ꯁꯥꯏ ꯍꯥꯏꯌꯦ ꯅꯣꯡꯃꯒꯤ
ꯑꯗꯨꯃꯥꯏꯅ ꯆꯥꯇ꯭ꯔꯦꯠ ꯐꯨꯛꯇꯤ ꯈꯪꯉꯦꯕꯀꯣ ꯑꯗꯨꯃꯥꯏꯅ ꯂꯩꯕꯅꯤ ꯑꯗꯣ ꯑꯩꯅ ꯗꯥꯆꯧꯗꯁꯨ ꯍꯪꯕ ꯗꯥꯆꯧ ꯅꯣꯏ ꯆꯠꯂꯤꯗꯨꯗꯤ ꯀꯃꯥꯏꯅ ꯇꯧꯕꯅꯦ ꯃꯣꯏꯅ ꯍꯥꯟꯅ ꯁꯣꯏꯣꯔꯝꯕ ꯃꯤꯒꯤꯁꯨ ꯄꯥꯎ ꯐꯥꯎꯅꯔꯦ ꯑꯗꯣ ꯃꯣꯏꯗꯤ ꯆꯥꯇ꯭ꯔꯦꯠ ꯍꯥꯏꯌꯦꯕꯀꯣ
ꯎꯝ
ꯑꯗ ꯏꯗꯣ ꯉꯥꯡꯅꯔꯒ ꯀꯩꯅꯣ ꯇꯧꯔ ꯈꯈꯤꯇꯪ ꯇꯧꯔ ꯆꯥꯇ꯭ꯔꯨꯛ ꯌꯥꯡꯈꯩꯗ ꯆꯠꯂꯦꯅ ꯇꯕꯥꯥꯏꯅꯍꯥꯏ ꯍꯪ ꯑꯩ ꯎ
ꯏꯁꯥꯁꯦ ꯌꯥꯝ ꯆꯥꯎꯅ ꯆꯥꯎꯅ ꯉꯥꯎꯅꯔꯦ
ꯎꯝ ꯑꯩꯒꯤ ꯐꯣꯟ ꯀꯩꯅꯣ ꯇꯧꯗꯣꯏ ꯃꯥꯜꯂꯒ ꯁꯨꯃꯥꯏꯅ ꯑꯩꯈꯣꯏ ꯕꯣꯏꯁ ꯇꯥꯕꯁꯦ ꯎ ꯅꯥꯀꯣꯡ ꯇꯥꯅ ꯃꯔꯤ ꯏꯌꯥꯔꯄꯤꯤꯁ ꯃꯔꯤ ꯍꯥꯞꯄ ꯀꯥꯟꯗꯗꯤ ꯑꯗꯨꯁꯨ ꯑꯃꯨꯛ ꯇꯥꯗꯣꯏ ꯃꯥꯜꯂꯦ ꯑꯗꯨꯅ ꯐꯗꯣꯏ ꯃꯥꯜꯂꯦ
ꯃꯤꯁ꯭ꯔꯥ
ꯎꯝ
ꯑꯗꯨꯒꯨꯝꯕ ꯁꯤꯖꯤꯟꯅꯗꯕ꯭ꯔꯥ ꯈꯪꯗꯦꯌꯦ ꯑꯩꯈꯣꯏ ꯑꯗꯨꯒꯨꯝꯕ ꯑꯝꯇ ꯍꯥꯞꯇꯌꯦ
ꯎꯝ ꯈꯪꯗꯦ
ꯑꯟꯗ ꯁꯤ ꯃꯈꯣꯟꯗ ꯑꯗꯨꯝ ꯂꯥꯎꯅ ꯇꯥꯏꯁꯤꯗꯤ
ꯇꯥꯏꯌꯦ ꯇꯥꯕꯨꯗꯤ ꯑꯗꯨꯒꯤꯁꯨ ꯁꯨꯝ ꯊꯕꯛ ꯏꯪꯈꯥꯡ ꯇꯧꯕꯗ ꯁꯨꯝ ꯑꯩꯈꯣꯏꯅ ꯐꯣꯟꯁꯦ ꯂꯥꯎꯔꯁꯄꯤꯔ ꯊꯔꯒ ꯇꯕ ꯂꯩꯗ ꯑ ꯗꯤ ꯌꯥꯗ꯭ꯔꯦꯗꯅ
ꯎꯝ
ꯑꯝꯗ ꯑꯩꯗꯤ ꯐꯣꯟ ꯇꯧꯗ꯭ꯔꯤ ꯇꯥꯆꯧꯗꯣ ꯉꯔꯥꯡ ꯃꯣꯏ ꯄꯨꯟꯈꯤꯕꯗꯨꯗꯤ ꯆꯪꯉꯛꯇꯕꯅꯤ ꯉꯁꯤꯁꯨ ꯍꯪꯒꯦ ꯇꯧꯕꯕꯨ ꯍꯪꯗ꯭ꯔꯦ ꯃꯥꯅꯕꯨꯗꯤ ꯉꯔꯥꯡꯗꯨꯗ ꯂꯥꯛꯑꯣ ꯃꯌꯨꯝꯗ ꯂꯥꯛꯑꯣꯅ ꯇꯧꯕꯩ ꯆꯠꯂꯨꯕꯅꯤ ꯇ ꯑꯩꯁꯨ
ꯎꯝ ꯃꯥ ꯄꯩꯁꯥ ꯂꯩꯔꯝꯕꯅꯤ ꯑꯗꯨꯗꯤ ꯂꯥꯛꯑꯣ ꯍꯥꯏꯗꯨꯅꯗꯤ ꯅꯪꯉꯣꯟꯗ ꯄꯤꯊꯣꯛꯀꯦ ꯍꯥꯏꯔꯣꯏꯅꯤ
ꯂꯩꯅꯦ ꯅꯨꯃꯤꯠ ꯅꯍꯥꯟ ꯑꯗꯨꯏ ꯅꯣꯡꯃ ꯋꯥꯠꯂꯤꯉꯩꯗꯁꯨ ꯄꯤꯒꯦ ꯇꯧꯕꯖꯥꯠꯅꯦ ꯑꯗꯨꯁꯨ ꯁꯨꯝ ꯃꯥꯗꯣ ꯈꯤꯇꯪ ꯁꯨꯝ ꯃꯁꯥꯗꯣ ꯆꯠꯂꯨꯕꯩ ꯅꯨꯡꯉꯥꯏꯔꯕꯅꯤꯅ ꯑꯗꯨꯝ ꯄꯤꯔꯛꯇ꯭ꯔꯕ ꯍꯥꯏꯇꯥꯔꯦ
ꯑꯣ
ꯇꯒꯤꯅꯤ ꯍꯟꯗꯛꯀꯤꯣꯏ ꯍꯌꯦꯡ ꯂꯤꯂꯥ ꯆꯪꯗꯝꯅꯩꯗꯣ ꯑꯩ ꯀꯩꯅꯣ ꯍꯣꯏ ꯀꯩꯅꯣ ꯂꯪꯊꯕꯥꯜ ꯍꯣꯏ ꯍꯣꯏꯁꯨ ꯌꯦꯡꯅꯤꯡꯉꯤ ꯌꯦꯡꯅꯤꯡꯉꯨꯗꯦ ꯑꯗꯨꯒ ꯍꯧꯖꯤꯛꯀꯤꯩꯅꯁꯨ ꯈꯟꯕꯗ ꯍꯦꯔꯥꯃꯣꯇꯤ ꯍꯣꯏꯒ ꯑꯗꯒꯤ ꯕꯤꯁꯦꯁ ꯍꯣꯏꯒ ꯃꯣꯏꯒꯗꯤ ꯑꯩꯈꯣꯏꯅ ꯌꯦꯡꯉꯒ ꯀꯝꯃꯟꯖꯔꯤ ꯃꯣꯏ ꯑꯡꯕ ꯃꯌꯥꯝꯗꯣ ꯍꯣꯏ ꯑꯌꯦꯕꯕꯨꯗꯤ ꯂꯣꯏꯃꯛ ꯎꯠꯇꯣꯏꯅꯦꯕ ꯍꯟꯗꯛ ꯇꯧꯒꯤ ꯃꯌꯥꯝꯗꯣ
ꯎꯝ
ꯑꯗ ꯍꯟꯛꯀꯤꯁꯤꯗ ꯑꯈꯣꯏ ꯀꯥꯟꯆꯤꯄꯨꯔ ꯕꯣꯏ ꯍꯣꯏꯗꯤ ꯌꯦꯡꯍꯧꯗꯦꯗꯅ ꯑꯗꫭ ꯌꯦꯡꯗꯕ ꯈꯔ ꯃꯃꯤꯡ ꯆꯠ ꯇꯕ ꯈꯔꯁꯨ ꯌꯦꯡꯗꯦꯕ ꯌꯦꯡꯗꯕꯨꯗꯤ
ꯃꯣꯏꯒꯤꯁꯦ ꯍꯥꯟꯅ ꯃꯣꯏꯅ ꯐꯥꯔꯁ ꯇꯥꯕ ꯁꯦꯀꯦꯟ ꯇꯥꯕ ꯍꯥꯏ ꯅꯔꯣꯟ ꯈꯥꯏꯗꯣꯛ ꯂꯣꯏꯔꯀꯥꯟꯗ ꯈꯥꯏꯗꯣꯛꯄ ꯂꯣꯏꯔꯀꯥꯟꯗ ꯍꯧꯖꯤꯛꯁꯦ ꯃꯣꯏꯁꯦ ꯃꯣꯏꯒꯤ ꯐꯦꯁꯇꯤꯚꯦꯜꯁꯦ ꯀꯔꯤꯅꯣꯕ ꯀꯣꯝꯄꯤꯇꯤꯁꯟꯗ ꯑꯣꯏꯔꯝꯗꯧ ꯃꯥꯟꯗ꯭ꯔꯦ ꯀꯔꯤꯅꯣꯕ ꯃꯣꯏ
ꯑꯗꯨꯅꯤ ꯍꯥꯟꯅ ꯍꯧꯖꯤꯛꯀꯤ ꯊꯥꯔꯣꯏꯃꯤ ꯥꯗ ꯐꯥꯥꯁꯁ ꯇꯥꯏ ꯀꯥꯏ ꯍꯥꯏꯗ꯭ꯔꯥ
ꯎꯝ
ꯇꯜꯂꯦ ꯑꯗꯨꯃꯣꯏ ꯅꯥꯎꯌꯃꯨꯛ ꯂꯤꯂꯥ ꯑꯗꯥꯏꯅ ꯍꯟꯖꯤꯟ ꯍꯟꯖꯤꯟ ꯎꯠꯈꯤꯕꯁꯨ ꯌꯥꯎꯔꯦ ꯑꯗꯨꯃꯥꯏꯅ ꯇꯧꯕꯁꯨ ꯂꯩ ꯑꯗꯩ ꯅꯠ
ꯍꯥꯟꯅꯒꯤ ꯂꯤꯂꯥ ꯑꯔꯤꯕ ꯉꯥꯛꯇ ꯎꯠꯀꯅꯦꯅ ꯑꯃꯥꯏꯅ ꯍꯥꯏꯅꯩꯌꯦ
ꯈꯪꯗꯦ ꯒ꯭ꯌꯥꯟ ꯇꯥꯗꯦ ꯃꯣꯏꯁꯦ
ꯑꯗꯨꯅꯤ ꯃꯣꯏꯒꯤꯁꯦ ꯑꯊꯣꯏ ꯑꯍꯦꯟ ꯇꯥꯟꯅꯕꯩꯔꯥ ꯀꯩꯅꯣ ꯒ꯭ꯌꯥꯟ ꯇꯥꯗ꯭ꯔꯦꯕ ꯎꯝ ꯎꯝ
ꯈꯪꯕ꯭ꯔꯥ ꯀꯣꯡꯕꯔꯣꯝꯗꯒꯤ ꯁꯨꯁꯃꯥ ꯈꯦꯠ ꯇꯔꯤꯅ ꯃꯣꯏꯒꯤꯁꯨ ꯐꯥꯁ ꯇꯥꯏꯌꯦꯕ ꯍꯟꯗꯛꯁꯦ ꯅꯨꯄꯤ ꯂꯤꯂꯥꯒꯤ ꯆꯥꯡꯗꯝꯅꯕꯗ
ꯑ ꯔꯁꯤꯌꯥꯃꯅꯤꯒ ꯇꯤꯟꯅꯕꯗꫭ ꯑꯣꯏꯔꯝꯒꯅꯤ ꯈꯪꯉꯦ ꯈꯪꯉꯦ ꯑꯣ ꯑꯈꯣꯏꯒꯤ ꯁꯤꯃꯥꯥꯗꯒ ꯑꯗꯨꯝ ꯃꯇꯦꯛ ꯃꯇꯦꯛ ꯌꯥꯎꯔꯒ ꯐꯠ
ꯍꯣꯏ ꯍꯣꯏ ꯍꯣꯏ ꯍꯣꯏ ꯍꯣꯏ ꯄꯣꯝꯊꯥ ꯍꯗꯥꯅ ꯕꯤꯃꯥꯟꯅꯕ ꯂꯩꯕꯗꯣ ꯑꯗꯨꯅꯤ ꯑꯗꯨ ꯃꯣꯏꯒꯤꯅ ꯐꯔꯁ ꯇꯥꯏꯌꯦ ꯑꯗꯨꯒ ꯀꯩꯅꯣꯗꫭ ꯀꯩꯕ ꯎꯝ ꯎꯝ ꯀꯩꯑꯕ ꯀꯩꯅꯣꯅ ꯑꯇꯩꯗꯤ ꯈꯪꯗ꯭ꯔꯦ ꯑꯗꯒꯤ ꯑꯈꯣꯏꯗꯤ ꯅꯨꯄꯥ ꯂꯤꯂꯥꯒꯤꯗꯁꯨ ꯅꯨꯄꯥ ꯅꯨꯄꯥ ꯂꯤꯂꯥꯒꯤꯖꯨ ꯑꯗꯨꯝ ꯆꯥꯡꯗꯝꯅꯕꯗ ꯀꯩꯅꯣ ꯇꯧꯗꫭꯏ ꯑꫭꯏꯔꯝꯒꯅꯤ ꯍꯥꯏꯕ
ꯎꯝ
ꯈꯠꯄꯥꯕꯨꯗꯤ
ꯑꯗꯨꯒꯨꯝꯕ ꯑꯃ ꯂꯩꯔꯝꯒꯅꯤ ꯑꯈꯣꯏꯅ ꯈꯪꯗꯕ
ꯎꯝ
ꯍꯥꯏꯕꯗꯤ ꯃꯣꯏ ꯐꯦꯁꯇꯤꯚꯦꯜ ꯇꯧꯕꯗꯨꯒꯤ ꯃꯣꯏꯒꯤ ꯄꯥꯔꯇꯤꯁꯤꯡꯗꯨꯒꯤꯀꯣ ꯂꯤꯂꯥꯒꯤ ꯁꯥꯟꯅꯔꯤꯕ ꯃꯌꯥꯝꯗꯨꯒꯤ ꯃꯣꯏꯒꯤ ꯇꯣꯉꯥꯟ ꯇꯣꯉꯥꯟꯕ ꯃꯣꯏꯒꯤ ꯀꯩꯅꯣ ꯑ ꯀꯩ ꯍꯥꯏꯅꯤ ꯇꯥꯏꯇꯜ ꯑꯃꯃꯝ ꯄꯤꯅꯕꯒꯤ ꯀꯩꯅꯣꯝ ꯂꯩꯔꯝꯒꯅꯦꯕ ꯅꯠꯇ ꯇ꯭ꯔꯒꯗꯤ ꯂꯣꯏ ꯁꯥꯟꯅ ꯂꯣꯏꯒ꯭ꯔꯕ ꯄꯣꯠꯇꯨ ꯑꯃꯨꯛ ꯎꯠꯐꯝ ꯊꯣꯛꯇꯤ ꯅꯠꯇ꯭ꯔꯥ
ꯎꯝ ꯌꯥꯟ ꯇꯥꯗꯦ ꯑꯗꯩ ꯍꯧꯖꯤꯛꯁꯤꯅꯅꯦ ꯃꯃꯤꯡ ꯍꯦꯛ ꯍꯥꯏꯕꯗꯨꯁꯨ ꯃꯤꯁꯤꯡꯁꯦ ꯑꯗꯨꯝ ꯕꯥꯏꯠ ꯏꯌꫭꯏ ꯑꯣꯏꯅꯗ꯭ꯔꯦ ꯃꯃꯤꯡ ꯍꯥꯏꯕ ꯗꯣꯜ ꯍꯥꯏꯗ꯭ꯔꯒ ꯍꯥꯏꯗꯤ ꯊꯥꯏꯅꯒꯤꯈꯤ ꯗꯣꯜ ꯑꯃ ꯌꯥꯎꯕ ꯃꯇꯝꯗ ꯃꯌꯥꯝ ꯀꯨꯏ ꯀꯨꯏꯅ ꯌꯥꯎꯅꯔꯝꯃ ꯑꯗꯨꯝ ꯈꯪꯗ꯭ꯔ
ꯑꯧ ꯑꯧ ꯑꯧ ꯑꯧ ꯑꯗꯨꯅꯤ ꯍꯧꯖꯤꯛꯇꯤ ꯃꯃꯤꯡ ꯃꯌꯥꯝꯁꯦ ꯎꯟꯅꯁ ꯊꯃꯗꯣꯟꯕꯨ ꯊꯣꯟꯕꯋꯣ ꯏꯃꯥꯕꯨ ꯊꯣꯟꯕꯋꯣ ꯊꯥꯏꯅꯒꯤ ꯃꯃꯤꯡ ꯃꯌꯥꯝꯗꯣ ꯑꯣ ꯂꯣꯏ ꯊꯤ ꯈꯪꯗ꯭ꯔꯦ
ꯈꯔꯕꯨ ꯌꯥꯎꯔꯤ ꯊꯥꯏꯅ ꯃꯃꯤꯡꯣ ꯑꯗꯨ ꯑꯣꯏꯔꯒꯁꯨ ꯊꯥꯏꯅ ꯃꯃꯤꯡꯗꯣ ꯂꯣꯏ ꯇꯣꯛꯈ꯭ꯔꯁꯨ ꯍꯧꯖꯤꯛꯀꯤꯁꯤꯗ ꯍꯧꯖꯤꯛ ꯂꯩꯔꯤꯕ ꯃꯣꯏꯒꯤ ꯂꯤꯂꯥ ꯄꯥꯔꯇꯤꯁꯤꯡꯗ ꯁꯨꯡꯎ ꯍꯣꯡꯗꯕꯤꯗ ꯑꯗꯨꯝ ꯂꯩꯌꯣ ꯀꯨꯏ ꯀꯨꯏꯗ ꯑꯗꯨꯝ ꯈꯪꯅꯦꯕ ꯑꯦ ꯀꯂꯦꯛ ꯍꯣꯡꯕꯅꯤꯅꯅꯦ ꯃꯃꯤꯡꯗꯅꯦ ꯍꯥꯏ ꯆꯠꯅꯔꯦ ꯍꯧꯖꯤꯛꯇꯤ ꯑꯥꯔꯇꯤꯁꯀꯤ ꯃꯃꯤꯡꯗ ꯒꯟ ꯇ ꯊ ꯁꯌꯦꯡꯁꯨ ꯈꯥꯉꯦꯝ ꯄꯂꯤꯗ ꯍꯥꯏꯒꯠꯀꯦ ꯑꯣꯖꯥ ꯈꯔ ꯎꯅꯒꯦ ꯃꯊꯪ ꯃꯊꯪ ꯑꯗꯨꯒ ꯇꯂ ꯎꯅꯅꯤ ꯈꯝꯃꯦ ꯍꯦꯛ ꯎꯅꯔꯨꯕꯗꯁꯨꯈꯣꯏꯅ ꯍꯧꯖꯤꯛ ꯑꯩ ꯗꯔꯥ ꯂꯩꯕ ꯄꯣꯦ ꯑꯣꯖ ꯑꯗꯨ ꯄꯣꯠꯁꯤꯗ ꯑꯩꯈꯣꯏ ꯍꯦꯛꯇ ꯍꯦꯛꯇ ꯑꯣꯖꯥꯒꯤ ꯃꯌꯨꯝꯗ ꯆꯠꯜꯂꯀꯥꯟꯗ ꯑꯩꯈꯣꯏꯅ ꯑꯩꯈꯣꯏ ꯑꯄꯥꯝꯕꯗ ꯍꯉ ꯊꯣꯛꯂꯛꯀꯦꯗꯤ ꯀꯩꯁꯨ ꯌꯥꯔꯣꯏꯕ ꯃꯣꯏꯁꯨꯦ ꯑꯗꯨꯝ ꯋꯥꯔꯤ ꯃꯌꯥꯝ ꯁꯥꯡꯇꯣꯛꯇꯅ ꯑꯗꯨꯝꯥꯏ ꯌꯥꯎꯔꯤ ꯑꯗꯨꯝ ꯂꯤꯔꯛꯀꯅꯦ ꯃꯥ ꯑꯩ ꯇꯣꯞ ꯇꯣꯞꯄ ꯋꯥꯔꯤꯁꯨ ꯍꯥꯏꯔ ꯀꯛꯀꯅꯤ ꯍꯥꯏꯔꯣꯏꯗ ꯁꯨꯝ ꯋꯥꯔꯤ ꯋꯥꯇꯥꯏ ꯁꯥꯕꯗ
ꯍꯣꯏ ꯍꯣꯏ
ꯑꯗꯨꯏ ꯇꯧꯗꯣꯏꯁꯦ ꯍꯊꯤ ꯀꯨꯏꯗꯤ ꯀꯨꯏꯔꯝꯗ꯭ꯔꯦꯍꯦ ꯑꯗꯨꯗ ꯀꯩꯅꯩꯅꯣꯗꯣ ꯀꯦꯕꯥ ꯈꯔꯦꯒꯤ ꯏꯟꯇꯔꯅꯦꯠ ꯅꯣꯏꯅꯦꯠ ꯗꯇꯥ ꯁꯥꯃꯤꯗꯣ ꯀꯩꯅꯣ ꯖꯤꯌꯔꯣ ꯑꯦꯌꯥꯔꯇꯦꯜꯂꯣ
ꯖꯤꯑꯣꯅꯤ
ꯑꯩꯈꯣꯏꯁꯦ ꯖꯤꯑꯣ ꯐꯥꯏꯕꯔꯗꯨꯅꯦ ꯁꯥꯥꯃꯤꯖ ꯑꯃ ꯑꯣꯌꯥꯔ ꯇꯦꯡꯗꯕꯤꯗꯣ ꯣꯔꯣꯛ ꯍꯥꯏꯕꯗꯤ ꯁꯣꯔꯣꯛꯇꯒꯤ ꯁꯣꯔꯣꯛꯇꯒꯤ ꯁꯣꯔꯣꯛꯇꯒꯤ ꯄꯨꯁꯤꯜꯂꯛꯄ ꯇꯕꯤꯗꯣ
ꯎꯝ ꯑꯩꯈꯣꯏꯒꯤꯅ ꯑꯃꯨꯛ ꯄꯨꯁꯤꯜꯂꯦ ꯑꯣꯌꯥꯔ ꯇꯤꯡꯕꯤꯅꯤ
ꯑꯣ ꯈꯪꯗꯦ ꯑꯗꯨꯗꯤ
ꯀꯨꯏꯔꯦ ꯑꯩꯈꯣꯏꯒꯤꯗꯤ ꯍꯥꯞꯄ ꯌꯥꯝ ꯀꯨꯏꯔꯦ
ꯗꯥꯏꯔꯦꯛ ꯑꯣꯏꯅ ꯄꯨꯁꯤꯜꯂꯤꯁꯦ ꯀꯅꯥꯅꯅꯣꯕ ꯅꯣꯏꯒꯤ ꯅꯣꯏꯗꯥ ꯍꯣꯏ ꯀꯔꯝꯕꯒꯤꯅꯣꯕ
ꯑꯩꯈꯣꯏꯗ ꯗꯥꯁꯣꯅꯤꯒꯤ ꯃꯊꯛꯇꯣ
ꯑꯥ
ꯃꯥꯒꯤꯗ ꯄꯥꯜꯂꯦ ꯑꯃꯅ ꯑꯠꯇꯗꯒꯤ ꯑꯃꯅ ꯀꯈꯣꯏꯗ ꯀꯂꯨꯒꯤ ꯀꯥꯒꯤꯁꯤꯗ ꯄꯥꯜꯂꯝꯕꯅꯦ ꯑꯗꯨꯗꯤ ꯑꯃꯨꯛ ꯍꯣꯡꯗꯣꯛꯈ꯭ꯔꯦ ꯈꯣꯏꯗꯥꯏ ꯌꯥꯏ ꯍꯩꯒꯤꯗ ꯑꯃꯨꯛ ꯄꯥꯟꯈ꯭ꯔꯦ ꯑꯗꯨꯗꯣ
ꯎꯝ
ꯎꯝ ꯑꯩꯈꯣꯏꯒ ꯄꯨꯟꯁꯤꯟꯅꯔꯒ ꯄꯥꯜꯂꯝꯕꯅꯦꯕ
ꯑꯗꯨꯅꯗꯤ ꯎꯝ ꯑꯗꯒꯤ ꯅꯣꯙꯤꯖꯤꯨ ꯃꯥ ꯊꯕꯛꯇꯣ ꯊꯣꯂꯛꯑ ꯂꯩꯔꯝꯃꯤꯅ ꯍꯧꯖꯤꯛꯇꯤ ꯃꯥꯗ ꯃꯌꯨꯝꯗ ꯄꯣꯊꯥ ꯂꯩꯔꯦ
ꯑꯩꯈꯣꯏ ꯃꯌꯨꯝꯗ ꯄꯣꯊꯥꯕ ꯍꯥꯏꯁꯦ ꯑꯗꯨꯝ ꯃꯩꯏ ꯑꯅꯥꯕꯕꯨꯗ ꯑꯗꯨꯝ ꯍꯣꯏ ꯍꯥꯟꯅ ꯄꯨꯔꯝꯕꯗꯣ ꯃꯥꯁꯦ ꯍꯟꯗꯛꯁꯦ ꯃꯥꯁꯦ ꯀꯩꯅꯣꯒꯤ ꯃꯥꯒꯤ ꯄꯤ ꯖꯤꯒꯤ ꯄꯔꯤꯈꯥ ꯊꯥꯕ ꯍꯟꯗꯛ ꯂꯣꯏꯈꯤꯕ ꯀꯨꯏꯗ꯭ꯔꯤꯕꯀꯣ ꯑꯗꯨꯒꯤ ꯄꯩꯈꯥ ꯊꯥꯕꯗꯒꯤ ꯃꯥ ꯂꯥꯏꯔꯤꯛ ꯂꯥꯏꯁꯨ ꯄꯥꯕ ꯈꯣꯠꯄ ꯇꯧꯕꯗꯨꯒꯤ ꯉꯁꯥꯏꯒꯤ ꯃꯇꯝꯗꯣ ꯀ꯭ꯂꯤꯅꯤꯛꯇꯨ ꯄꯨ ꯂꯩꯔꯒꯗꯤ ꯃꯉꯣꯟꯗ ꯂꯥꯏꯔꯤꯛ ꯄꯥꯕꯒꯤ ꯃꯇꯝꯗꯣ ꯂꯩꯇ꯭ꯔꯦꯗꯅ ꯑꯗꯃ ꯑꯦꯛꯖꯥꯝꯗꯣ ꯄꯩꯈꯥꯗꯣ ꯊꯥꯅꯕꯒꯤ ꯇꯧꯕꯗꯨꯗ ꯃꯌꯨꯝꯗ ꯂꯩꯔꯒ ꯂꯥꯏꯔꯤꯛ ꯂꯥꯏꯕ꯭ꯔꯦꯔꯤꯒꯨꯝꯕ ꯆꯠꯂꯒ ꯂꯥꯏꯔꯤꯛ ꯄꯥꯕ ꯈꯣꯠꯄ ꯇꯧꯕ ꯍꯧꯖꯤꯛꯁꯤ ꯑꯦꯛꯖꯥꯝꯕꯨꯗꯤ ꯂꯣꯏꯈ꯭ꯔꯦ ꯑꯗꯨ ꯑꯣꯏꯔꯁꯨ ꯎꯝ ꯃꯇꯝꯗꯣ ꯌꯥꯝ ꯀꯨꯏꯅ ꯆꯠꯂꯨꯗ꯭ꯔꯕꯅꯤꯅ ꯃꯥꯗ ꯆꯥꯠꯄ ꯊꯕꯛ ꯇꯣꯡ ꯆꯥꯁꯤꯟꯗ꯭ꯔꯦꯕ
ꯎꯝ ꯑꯣꯖꯥ ꯑꯩꯈꯣꯏ ꯄꯖꯥꯕꯗꯨꯗꯤ ꯑꯣ
ꯑꯗꯨꯗ
ꯈꯪꯗꯂꯦ ꯑꯗꯨꯗ ꯂꯩꯔꯝꯒꯅꯤ ꯄꯤꯔꯛ ꯑꯣ ꯑꯝꯇ ꯌꯦꯡꯉꯨꯔꯣ ꯍꯥꯡꯉꯒ ꯑꯝꯇ ꯐꯖꯅ ꯂꯄꯨꯗ ꯐꯖꯅ ꯇꯞ ꯇꯞꯅ ꯌꯦꯡꯉꯨ ꯑꯩꯁꯨ ꯈꯪꯗꯦ ꯂꯩꯔꯝꯒꯅꯤ ꯑꯣ ꯁꯨꯃꯥꯏꯅ ꯇꯧꯋꯦꯗ ꯑꯗꯝ ꯁꯣꯝꯗ ꯑꯩꯈꯣꯏꯒꯤ ꯂꯥꯏꯔꯤꯛ ꯑꯝꯇ ꯌꯦꯡꯕꯒꯤꯅꯦ
ꯎꯝ
ꯇꯧꯔꯛꯑꯦ ꯑꯗꯣ ꯑꯩ ꯉꯥꯏꯍꯥꯛꯇꯪ ꯊꯝꯒꯦ ꯑꯗꯨꯒ ꯍꯣꯔꯦꯟ ꯑꯃꯨꯛ ꯇꯞꯅ ꯑꯃꯨꯛ ꯁꯥꯟꯅꯔꯁꯦ
ꯍꯣꯏ ꯌꯥꯏ ꯌꯥꯏ ꯌꯥꯏ ꯊꯝꯃꯣ ꯊꯝꯃꯣ
ꯇꯞ ꯑꯩꯈꯣꯏ ꯁꯤꯗ ꯈꯟꯒꯦ ꯍꯥꯏꯕ ꯃꯥꯅ ꯌꯦꯡꯉꯗꯤ ꯎ ꯎꯄꯨꯗꯨ ꯄꯨꯆꯩ ꯆꯥꯏꯔꯗꯧꯕ
ꯍꯣꯏ ꯍꯣꯏ ꯍꯣꯏ
ꯑꯩ ꯇ ꯄꯨꯊꯝꯗ ꯄꯤꯒꯦꯕꯀꯣ ꯊꯝꯃꯦ ꯊꯝ